ꯍꯜꯂꯣ!
ꯎꯝ꯫
ꯇꯥꯏ ꯀꯣ?
ꯇꯥꯏ - ꯇꯥꯏ꯫ ꯆꯥꯛꯒ ꯆꯥꯔꯕꯣ ꯅꯪꯕꯣ?
ꯆꯥ ꯄꯣꯟꯇ꯭ꯔꯤꯗ ꯉꯁꯥꯏ ꯑꯌꯨꯛ ꯇꯟ ꯑꯃ ꯆꯥꯔꯦ ꯑꯗ ꯇꯟꯁꯤꯁꯨ ꯆꯥꯔꯔꯣꯏꯒꯦꯅꯗꯤ ꯈꯜꯂꯒ ꯂꯩꯕꯅꯤ ꯑꯗꯣ ꯑꯩꯁꯦ ꯍꯟꯗꯛꯁꯦ ꯆꯈꯥꯎꯁꯦ ꯁꯣꯛꯄ ꯃꯥꯜꯂꯦ ꯉꯔꯥꯡ ꯑꯩ ꯆꯥꯕꯁꯦ ꯑꯩꯁꯦ ꯆꯥꯛ ꯆꯥꯕ ꯌꯥ ꯅꯠꯇ꯭ꯔꯦꯗꯅ ꯆꯥꯛ ꯍꯥꯟꯅ ꯆꯥꯔꯅꯕꯗꯤ ꯄꯨꯔꯥꯇꯪ ꯈꯥꯏꯗꯍꯜꯂꯦꯕꯀꯣ ꯑꯗꯨꯗꯨꯅ ꯆꯥꯛꯈꯥꯎꯁꯦ ꯈꯡꯗꯦꯅꯦ ꯏꯁꯇ꯭ꯔꯦꯁꯀ ꯂꯩꯕꯒꯤꯁꯨ ꯃꯥꯜꯂꯦ ꯆꯈꯥꯎꯁꯤꯦ ꯁꯣꯛꯄ ꯃꯥꯜꯂꯦ ꯏꯁꯇ꯭ꯔꯦꯁ
ꯍꯣꯏ ꯏꯁꯇ꯭ꯔꯦꯁ ꯂꯩꯕ ꯇꯨꯝ ꯑꯁ ꯌꯥꯝ ꯁꯦ ꯈ꯭ꯔꯖꯥꯅꯤꯀꯣ ꯗꯤꯄ꯭ꯔꯦꯁꯟ, ꯏꯁꯇ꯭ꯔꯦꯁ, ꯑꯦꯟꯖꯥꯏꯇꯤ ꯂꯩꯕꯁꯦ ꯆꯥꯛꯈꯥꯎꯒꯅ ꯇꯥꯏꯅꯗ꯭ꯔꯤ ꯆꯈꯥꯎ ꯁꯣꯛꯑꯒ ꯑꯃꯨꯛ ꯍꯦꯟꯗꯣꯏꯃꯩ ꯏꯁꯇ꯭ꯔꯦꯁ ꯂꯩꯈꯠꯄꯁꯨ꯫ ꯆꯥꯕ - ꯊꯛꯄ ꯏꯌꯥ ꯌꯥꯗꯕ ꯅꯨꯡꯉꯥꯏꯇꯕꯗꯨ ꯄꯨꯛ - ꯅꯨꯡ꯫
ꯑꯦꯄꯥꯇꯥꯏꯞ ꯀꯦꯝꯇ ꯂꯩ ꯇꯕꯗꯣ ꯑꯗꯨꯅꯤ ꯑꯩꯉꯣꯟꯗ ꯇꯧꯔꯤꯁꯦ ꯑꯩ ꯀꯔꯤꯝ ꯆꯥꯅꯤꯡ ꯊꯛꯅꯤꯡꯕ ꯐꯥꯎꯗꯕ
ꯑꯁ ꯑꯗꯨ ꯐꯠꯇꯦ ꯅꯁꯥꯗꯣ ꯑꯦꯛꯁꯔꯁꯥꯏꯁꯀꯨꯝꯕ ꯈꯔ ꯇꯧ ꯆꯠꯂꯣ ꯋꯥꯋꯥꯛꯀꯤꯡ ꯀꯔꯤ ꯀꯔꯥ꯫
ꯇꯨꯝꯃꯒ ꯌꯥꯄꯣꯗꯩꯗ꯫ ꯇꯨꯝꯗ ꯁꯨꯛ ꯄꯥꯛꯅ ꯇꯨꯝꯗ꯭ꯔꯤꯕꯅꯤ ꯍꯟꯗꯛ
ꯇꯨꯝꯕꯁꯨ ꯌꯥꯗꯕꯅꯦ ꯑꯗꯨꯅꯦ ꯑꯩ ꯊꯥ ꯑꯃ ꯍꯦꯟ ꯇꯨꯝꯗ꯭ꯔꯤꯅꯤ ꯀꯩꯅꯣ ꯑꯗꯨꯅ ꯍꯦꯄꯦꯇꯥꯏꯠ ꯑꯣꯏꯗꯗꯅ ꯑꯩꯁꯦ ꯍꯦꯛꯇ ꯀꯩꯅꯣ ꯆꯥꯛ ꯎ ꯌꯥꯗ꯭ꯔꯕꯅꯦ ꯑꯩ꯫ ꯆꯥꯅꯤꯡꯗꯕꯒꯤꯀꯣ꯫
ꯑꯩꯁꯨ ꯆꯥꯛꯈꯨꯝ ꯆꯥꯛꯈꯨꯝ ꯃꯅꯝ ꯇꯥꯕꯗ ꯍꯩꯅꯗ꯭ꯔꯦ ꯑꯗ ꯆꯥꯛꯁꯦ ꯑꯁꯦꯡꯅ ꯍꯥꯏꯁꯦ ꯆꯥꯛ ꯆꯥꯔꯝꯗꯥꯏꯗ ꯋꯥꯕꯗꯣ꯫
ꯍꯣꯏ ꯍꯣꯏ ꯍꯣꯏ ꯍꯣꯏ ꯍꯣꯏ ꯑꯗꯨꯅꯦ ꯅꯪ ꯆꯈꯥꯎꯗꯧ ꯍꯤꯗꯥꯛ ꯑꯃ ꯆꯥꯥꯁꯜꯂꯣ꯫
ꯑꯩ ꯉꯔꯥꯡ ꯅꯨꯡꯗꯥꯡꯗꯣ ꯅꯪ ꯏꯁꯥꯗꯣ ꯈꯥꯡꯕ ꯉꯝꯃꯛ ꯇꯕꯗꯒꯤ ꯄꯨꯛꯇꯨ ꯑꯗꯨꯝ ꯁꯥꯔꯒ ꯅꯥꯔꯒ ꯑꯩꯁꯦ ꯇꯣꯏꯂꯦꯠꯁꯨ ꯑꯗꯨꯝ ꯆꯪꯅꯤꯡꯉꯕ ꯇꯣꯏꯂꯦꯠꯇꯨꯅ ꯇꯧꯕꯗꯤ ꯌꯥꯗꯕ ꯑꯗꯨꯗꯨꯅ ꯑꯩꯁꯦ ꯆꯠꯂꯒ ꯒꯨꯂꯤ ꯂꯩꯔꯨꯏꯌꯦ꯫ ꯨꯒꯨꯂꯤ ꯂꯩꯔꯒ ꯉꯔꯥꯡ ꯑꯃ ꯆꯥꯁꯤꯜꯂꯦ ꯍꯧꯖꯤꯛ ꯑꯌꯨꯛ ꯑꯃꯒ ꯆꯥꯔꯦ꯫
ꯎꯝ꯫
ꯇꯟ ꯆꯥꯁꯂꯤꯁ ꯅꯥꯃꯨꯛ
ꯑꯦ ꯇꯟꯗꯤ ꯌꯥꯗꯦ ꯇꯟꯗꯤ ꯌꯥꯗꯦ ꯅ ꯆꯝꯐꯨꯠ ꯀꯨꯝꯕ ꯈꯔ ꯆꯥꯎ꯫
ꯑꯩꯁꯨ ꯋꯥꯛꯀꯤꯡꯗꯨꯁꯨ ꯆꯠꯀꯦꯅ ꯑꯌꯨꯛꯁꯦ ꯇꯧꯕꯅꯦ ꯑꯃꯨꯛꯇꯥ ꯉꯝꯗ꯭ꯔꯤ ꯫
ꯆꯥꯕꯗꯣ ꯑꯩꯈꯣꯏꯁꯦ ꯆꯥꯕꯁꯦ ꯑꯩꯈꯣꯏꯁꯦ ꯐꯖꯅ ꯃꯦꯟꯇꯦꯟ ꯇꯧꯗꯦꯕ ꯈꯪꯕ ꯆꯥꯕ ꯊꯛꯄꯁꯦ ꯑꯗꯨꯅꯅꯦꯕ ꯏꯁꯥꯗ ꯌꯥꯝ ꯁꯣꯛꯏꯁꯦ ꯑꯩꯈꯣꯏꯅ ꯆꯥꯕ ꯊꯛꯄꯁꯦ ꯐꯖꯅ ꯃꯦꯟꯇꯦꯟ ꯇꯧꯔꯒꯗꯤ ꯎꯝ
ꯑꯗꯨꯃꯥꯏꯅ ꯃꯦꯟꯇꯦꯟ ꯇꯧꯕ ꯄꯩꯁꯥ ꯊꯥꯗꯕ ꯑꯃꯗꯤ ꯌꯥꯝꯅ ꯃꯊꯧ ꯇꯥꯏ
ꯏꯁ ꯃꯔꯨꯣꯏꯅꯅꯦ ꯑꯇꯣꯞ ꯑꯇꯣꯞꯄꯗ ꯁ ꯈꯜ ꯂꯩꯕꯁꯦ ꯍꯛꯆꯥꯡꯁꯦ ꯃꯔꯨ ꯑꯣꯏꯅꯦ ꯏꯁꯥꯁꯤꯅ ꯐꯠꯂꯛꯇ꯭ꯔꯗꯤ ꯑꯩꯅ ꯇꯧꯒꯦ ꯈꯜꯂꯤꯕ ꯃꯌꯥꯝꯁꯦ ꯂꯣꯏ ꯐꯦꯜ ꯑꯣꯏꯗꯣꯏ ꯅꯠꯇ꯭ꯔꯣ
ꯃꯥꯅꯦ
ꯇꯥꯔꯒ ꯂꯩꯈ꯭ꯔꯣ ꯑꯩꯅ ꯍꯧꯖꯤꯛ ꯂꯥꯏꯔꯤꯛ ꯄꯥꯒꯦꯅ ꯈꯟꯖꯔꯝꯕ ꯃꯌꯥꯝꯗꯣ ꯌꯨꯝꯗ ꯅꯥꯕ ꯌꯥꯎꯁꯜꯂꯛꯑꯦ ꯑꯩ ꯄꯥꯗ꯭ꯔꯦ ꯇꯣꯛꯑꯦ ꯑꯩ ꯄꯥꯗ꯭ꯔꯦ ꯇꯣꯛꯑꯦ ꯍꯧꯖꯤꯛ ꯑꯗꯨꯅ ꯀꯩꯗꯧꯔꯦ ꯃꯥꯡꯖꯔꯦ ꯑꯅꯥꯕꯁꯤꯅ ꯃꯥꯡꯖꯔꯤꯁꯦ
ꯆꯥꯕꯖꯦ ꯀꯣꯠꯆ ꯑꯩꯈꯣꯏꯒꯤ ꯆꯥꯕꯁꯤꯗꯩꯁꯤꯗ ꯑꯌꯨꯛꯁꯤꯗ ꯐꯖꯅ ꯕ꯭ꯔꯦꯛꯐꯥꯁꯁꯤꯗ ꯃꯆꯤ ꯑꯣꯏꯕ ꯆꯥꯕꯤꯔꯕ ꯂꯟꯁ ꯁꯤꯗꯩꯁꯤꯗ ꯑꯩꯈꯣꯏꯅ ꯈꯔ ꯑꯗꯨꯝ ꯐꯖꯅ ꯆꯥꯔꯒ ꯑꯗꯨꯃꯥꯏꯅ ꯈꯪꯗꯦ ꯃꯆꯤ ꯑꯣꯏꯕ ꯍꯩ ꯔꯥ ꯆꯥꯗꯅ ꯑꯗꯒꯤꯗꯤ ꯄ꯭ꯔꯣꯇꯤꯟ ꯑꯣꯏꯕ ꯌꯦꯔꯨꯝ ꯑꯗꯨꯒꯨꯝꯕꯁꯨ ꯈꯔ ꯆꯥꯗꯅ ꯈꯣꯠꯇꯅ ꯇꯧꯔꯗꯤ ꯐꯗꯧꯕ ꯑꯩꯈꯣꯏꯒꯤ ꯇꯧꯔꯤꯕ ꯄꯨꯟꯁꯤ ꯃꯍꯤꯡꯁꯤꯅ ꯑꯌꯨꯛꯁꯤꯗ ꯇꯟ ꯆꯥꯔꯅꯤ ꯑꯗꯨꯝ ꯔꯦꯗꯤꯃꯦꯗ ꯑꯣꯏꯕ ꯆꯥ ꯈꯔ ꯄꯨꯔꯛ ꯑꯗꯨꯅ ꯂꯩꯔꯒ ꯆꯥꯔꯅꯤ ꯑꯗꯨꯒ ꯇꯨꯒ ꯆꯥꯛꯂꯦꯟ ꯑꯩꯈꯣꯏꯒꯤ ꯂꯟꯁꯤꯗꯅ ꯑꯔꯩꯕ ꯍꯦꯟꯁꯥꯡ ꯑꯃ ꯊꯣꯡꯖꯤꯜꯂꯅꯤ ꯑꯗꯨꯝ ꯊꯣꯡꯖꯤꯜꯂ ꯆꯥꯔꯅꯤ ꯑꯗꯥꯒꯤꯗꯤ ꯍꯣꯏ ꯀꯩꯝ ꯆꯥꯔꯣꯏ ꯃꯔꯛꯇꯨꯗ ꯃꯔꯛꯇ ꯅꯨꯡꯊꯤꯟꯗꯒ ꯆꯪꯉꯛꯑꯃꯒꯅ ꯕꯣꯔꯥ ꯑꯗꯨꯁꯨ ꯍꯣꯇꯦꯜꯒꯤ ꯕꯣꯔꯥꯒꯨꯝꯕ ꯂꯩꯔꯨꯔꯒ ꯆꯥꯒꯨꯝꯕ ꯑꯗꯨꯒ ꯅꯨꯡꯗꯥꯡꯗꯨ ꯑꯗꯨꯅ ꯏꯔꯣꯜꯂꯅꯤ ꯅꯨꯡꯗꯥꯡꯁꯤꯃ ꯏꯔꯣꯟꯕꯁꯤꯅ ꯑꯗꯨꯝ ꯑꯗꯨꯝ ꯏꯔꯣꯟꯕ ꯅꯠꯇ꯭ꯔ ꯑꯗꯨ ꯇꯧꯗ꯭ꯔꯦ ꯏꯔꯣꯟꯕꯁꯦ ꯅꯨꯡꯗꯥꯡꯒꯤ ꯆꯦꯟꯖꯥꯡꯅꯤ ꯑꯗꯨꯃꯥꯏꯅ ꯇꯧꯔꯀꯥꯟꯗ ꯑꯗꯨꯝ ꯂꯣꯏꯁꯜꯂꯦ ꯑꯗꯣ ꯁꯤꯒꯤ ꯄꯨꯟꯁꯤ ꯃꯍꯤꯡꯁꯤꯗꯗꯤ ꯑꯩꯈꯣꯏꯁꯦ ꯍꯛꯆꯥꯡꯁꯦ ꯐꯥꯔꯛꯄꯒꯤ ꯅꯨꯃꯤꯠꯇꯤ ꯏꯎ ꯎꯗꯦ ꯑꯗꯨꯅ ꯁꯦꯝꯗꯣꯛꯄ ꯑꯃꯗꯤꯗꯤ ꯌꯥꯝ ꯃꯊꯧ ꯇꯥꯔꯦ ꯏꯁꯥꯁꯦꯀꯣ ꯆꯥꯕꯒꯤ ꯍꯦꯕꯤꯠ ꯆꯥꯕꯒꯤ ꯍꯦꯕꯤꯠ ꯁꯦꯡꯗꯣꯛꯄꯁꯦ ꯂꯨꯏꯅꯦ ꯍꯦꯛ ꯍꯥꯏꯖꯕ ꯋꯥꯅꯤꯅꯦ ꯂꯨꯏ ꯍꯥꯏꯁꯦ ꯖꯣꯏꯟ ꯐꯦꯃꯤꯂꯤ ꯑꯃꯗ ꯆꯥꯛꯈꯨꯝ ꯁꯦꯟꯅꯗꯕ ꯑꯩꯅ ꯆꯥꯛꯈꯨꯝ ꯆꯪꯁꯤꯜꯂꯒ ꯑꯩꯅ ꯇꯧꯁꯤꯜꯂꯨꯕꯁꯦ ꯌꯥꯝ ꯂꯨꯕ ꯑꯃ ꯈꯔꯁꯨ ꯂꯩꯌꯦ ꯃꯁꯤꯒꯤ ꯃꯇꯥꯡꯁꯦ
ꯍꯣꯏ ꯑꯗꯣ ꯏꯁꯥ ꯅꯨꯡꯉꯥꯏꯔꯛꯇ꯭ꯔꯗꯤ ꯀꯩꯗꯤ ꯎꯄꯥꯏ ꯂꯩꯒꯦ
ꯏꯁꯥ ꯅꯨꯡꯉꯥꯏꯔꯛꯇ꯭ꯔ ꯅꯨꯡꯉꯥꯏꯔꯛꯇ꯭ꯔꯗꯤ ꯃꯗꯨꯅꯤ ꯃꯔꯨ ꯑꯣꯏꯔꯤꯁꯦ꯫ ꯁꯦꯝꯗꯣꯛꯄ ꯗꯔꯀꯥꯔ ꯑꯣꯏꯔꯤꯁꯦ꯫
ꯎꯝ꯫ ꯑꯣ ꯏꯊꯟꯇꯒ ꯑꯃꯨꯛ ꯀꯩꯅꯣꯁꯦ ꯑꯩꯅ ꯑꯩꯅ ꯈꯜꯂꯤꯁꯦꯀꯣ ꯑꯩꯈꯣꯏꯒꯤ ꯇꯤꯐꯤꯟ ꯁꯥꯔꯚꯤꯁ ꯂꯩꯗꯥꯏꯅ ꯑꯗꯨꯝ ꯆꯠꯅꯗꯣꯏꯅꯦ ꯍꯧꯖꯤꯛꯁꯦ ꯇꯤꯐꯤꯟ ꯁꯥꯔꯚꯤꯁꯁꯤꯅ ꯑꯌꯨꯛꯀꯤ ꯆꯥꯛꯁꯨ ꯇꯤꯐꯤꯟꯗ ꯊꯤꯜꯂꯛꯄ ꯅꯨꯡꯊꯤꯟꯒꯤ ꯆꯥꯛꯁꯨ ꯅꯨꯡꯗꯥꯡꯒꯤ ꯆꯥꯛꯁꯨ ꯐꯤꯟꯗ ꯊꯤꯜꯂꯛ ꯑꯃꯥ ꯂꯩꯕꯅꯦꯕꯥ ꯁꯦꯔꯕꯤꯁ ꯑꯃꯥ ꯈꯪꯕꯔ꯭? ꯔꯦꯟꯠ ꯂꯩꯕꯥ ꯕꯥꯔꯗꯥ ꯂꯩꯕꯥ ꯃꯤꯁꯤꯡ ꯆꯥꯛ ꯊꯣꯪꯕꯥ ꯇꯟꯕꯁꯤꯡꯁꯦ ꯑꯁꯤꯒꯤꯗꯃꯛ꯫ ꯇ ꯑꯗꯨꯝ ꯃꯣꯏꯅ ꯑꯌꯨꯛꯀꯤ ꯅꯨꯡꯗꯥꯡ
ꯑꯗꯨ ꯄꯩꯁꯥ ꯀꯌꯥꯝ ꯆꯠꯄꯗꯨ ꯅꯦꯛ
ꯂꯤꯁꯤꯡ ꯑꯍꯨꯝꯃꯨꯛꯀꯤ ꯑꯣꯏꯔꯝꯗꯧ ꯃꯥꯜꯂꯦ꯫ ꯊꯥꯒꯤ ꯫ ꯊꯥꯒꯤ ꯂꯤꯁꯤꯪ ꯑꯍꯨꯝꯅꯦ ꯑꯗꯨ ꯃꯗꯨ ꯀꯩꯁꯨ ꯌꯥꯝꯅ ꯌꯥꯝꯕꯗꯤ ꯑꯣꯏꯗꯕ꯭ꯔꯥ ꯈꯜꯂꯤ ꯂꯤꯁꯤꯡ ꯑꯍꯨꯝ ꯍꯥꯏꯖ ꯊꯥꯒꯤ꯫
ꯍꯣꯏ ꯌꯥꯝꯗꯤꯌꯦ ꯌꯥꯏꯌꯦ ꯑꯗꯨꯝ ꯅꯣꯡꯃꯗ ꯆꯥꯝꯃ- ꯆꯥꯝꯃ꯫ ꯎꯝ꯫
ꯇꯧꯋꯦ ꯑꯗꯣ ꯑꯗꯨꯕꯨ ꯑꯩꯅ ꯈꯜꯂꯤꯁꯦ ꯕꯔꯥꯗ ꯂꯩꯇꯥꯔꯗꯤ ꯑꯗꯨ ꯂꯧꯒꯦꯁꯤꯅꯦ ꯑꯩꯅ ꯈꯜꯂꯤꯁꯦ ꯀꯩꯒꯤꯅꯣꯗ ꯑꯩꯗꯤ ꯊꯣꯡꯕ ꯊꯥꯛꯄꯁꯨ ꯌꯥꯝ ꯍꯩꯕꯗꯤ ꯑꯣꯏꯗꯦ ꯑꯗꯨꯗꯨꯅ ꯑꯍꯥꯟꯕꯩ ꯊꯥꯃꯨꯛꯇꯅ ꯑꯗꯨ ꯂꯧꯔꯕ ꯑꯗꯨꯒ ꯑꯩꯅ ꯁꯨꯝ ꯊꯣꯡꯕ ꯊꯥꯛꯄꯗꯣ ꯈꯔ ꯉꯝꯖꯔꯛꯄ ꯃꯇꯝꯗꯁꯨ ꯑꯗꯨꯗ ꯑꯗꯨꯃꯥꯏꯅ ꯃꯨꯊꯟꯅ ꯊꯧꯖꯔꯁꯨꯀꯣ꯫ ꯑꯗꯨꯅꯤ ꯑꯩꯅꯥ ꯈꯜꯂꯤꯁꯦ ꯑꯗꯨꯃꯥꯏꯅ ꯇꯧꯒꯦ ꯈꯜꯂꯤꯌꯦ꯫
ꯎꯝ꯫
ꯗꯨꯅꯤꯗ꯫ ꯆꯥꯕ ꯊꯛꯄꯁꯦ ꯄꯩꯁꯥ ꯌꯥꯝ ꯊꯥꯗꯕ ꯃꯊꯧ ꯇꯥꯏ ꯍꯧꯖꯤꯛ ꯑꯩꯅ ꯖꯤꯝ ꯆꯠꯀꯦꯅ ꯈꯜꯂꯤꯁꯤꯁꯨ ꯌꯦꯔꯨꯝꯒꯨꯝꯕ ꯀꯔꯤꯒꯨꯝ ꯑꯗꯒꯤ ꯂꯐꯣꯏ ꯌꯦꯔꯨꯝ ꯁꯥ ꯁꯦ ꯂꯝꯖꯦꯟ ꯆꯦꯟꯕ ꯑꯗꯨꯁꯨ ꯉꯝꯗ꯭ꯔꯦ ꯍꯥꯏꯁꯦ ꯂꯝꯖꯦꯟꯖꯦꯟꯕꯁꯤꯁꯨ ꯆꯦꯜꯂꯝꯗꯥꯏꯁꯤꯗ꯫ ꯄꯨꯡꯈꯥꯏꯃꯨꯛ ꯋꯥꯠꯂꯤꯉꯩ ꯁꯤꯗꯩꯁꯤꯗ ꯂꯐꯣꯏ ꯂꯐꯣꯏꯒ ꯌꯦꯔꯨꯝꯒꯨꯝꯕ ꯍꯥꯏꯗꯤ ꯑꯃꯅꯤ ꯆꯥꯔꯒ ꯑꯩꯖꯨ ꯆꯦꯟꯒꯤ ꯑꯣꯏꯇꯥꯥꯔꯗꯤ ꯈꯤꯌꯗꯖꯨ ꯌꯥꯎꯒꯗꯕ꯫ ꯀꯔꯤꯝ ꯆꯜꯔꯦ ꯅꯅꯨꯡ ꯁꯤꯃ ꯆꯥꯅꯤꯡꯉꯥꯏꯁꯨ ꯀꯩꯝ ꯂꯩꯇꯦ ꯇꯦꯦꯡꯅ ꯍꯥꯏꯔꯕꯗ ꯆꯥꯛ ꯆꯥꯣꯛꯗꯇ ꯉꯥꯏꯔꯦ ꯆꯥꯛ ꯆꯔꯁꯨ ꯍꯦꯜꯂꯗꯤ ꯉꯝꯃꯔꯣꯏ ꯑꯗꯨꯗꯨꯅ ꯀꯔꯤꯝ ꯂꯩꯇꯦ ꯑꯗꯨꯗꯨꯅ ꯈꯪꯗꯦ ꯂꯥꯏꯞ ꯏꯁꯇꯥꯏꯜꯁꯦ ꯌꯥꯝ ꯍꯣꯡꯗꯣꯛꯄ ꯃꯊꯧ ꯇꯥꯔꯦ ꯂꯥꯏꯐ ꯁꯇꯥꯏꯜꯁꯤ ꯄꯨꯔ ꯌꯥꯗ ꯂꯥꯏꯐ꯭ꯇꯥꯏꯜꯗꯤ ꯄꯨꯔꯥ ꯐ꯭ꯂꯣꯞ ꯆꯠꯂꯦ
ꯑꯗ ꯀꯍꯤ ꯆ ꯏꯆꯝ ꯆꯝꯕ ꯑꯣꯠꯁꯀꯨꯝꯕ ꯑꯃ ꯂꯩꯕꯗꯤ
ꯑꯣ ꯑꯣꯠꯆꯥ
ꯎꯝ ꯍꯥꯏꯗꯤ ꯃꯥꯗꯤ ꯏꯁꯥꯁꯨ ꯋꯦꯠ ꯂꯩꯇꯦ ꯇꯠꯇꯕꯨꯅꯦꯕ ꯑꯗꯨꯤꯗꯤ
ꯅꯪ ꯆꯝꯕꯔꯣ ꯑꯣꯁꯦ
ꯎꯝ ꯁꯋ
ꯀꯩ ꯑꯣꯠꯁꯦ ꯀꯩ ꯀꯩ ꯆꯏ
ꯑꯣꯠꯁꯦ ꯐ꯭ꯂꯦꯕꯔ ꯀꯩꯅꯣ ꯌꯥꯎꯕꯁꯨ ꯌꯥꯏ ꯌꯥꯏꯌꯦ
ꯐꯞ ꯐ꯭ꯂꯦꯕꯔꯂ ꯁꯨꯁꯕꯂ ꯐ ꯐ꯭ꯂꯦꯕꯔ ꯌꯥꯎꯕꯗ ꯆꯥꯕ꯭ꯔꯥ ꯁꯤꯅꯤꯗ
ꯆꯥꯏ ꯑꯗꯨ ꯆꯥꯏ
ꯐ꯭ꯂꯦꯕꯔ ꯌꯥꯎꯗꯕꯤꯗ ꯆꯥꯔꯝꯕꯅꯦꯕ ꯑꯗꯨꯗꯣ ꯌꯥꯝꯅ ꯍꯩꯅ ꯇꯞꯗꯣ ꯍꯥꯎꯇꯦ ꯑꯗꯣ ꯑꯗꯨꯗꯣ ꯁꯨꯃꯥꯏꯅ ꯇꯧꯋꯦꯕ ꯑꯩꯅ ꯛ ꯆꯥꯈꯤꯕꯗꯣ ꯑ ꯏꯁꯤꯡꯗ ꯉꯥꯎꯊꯣꯛꯑꯦ ꯀꯩꯅꯣ ꯇꯧꯊꯣꯛꯑꯦꯗꯅ ꯏꯁꯤꯡ ꯊꯥꯛꯆꯤꯂꯒ ꯁꯥꯎꯍꯜꯂꯦꯗꯅ ꯐꯨꯠꯂꯤꯦꯗꯅ ꯑꯩꯣꯏ ꯐꯨꯠꯇꯣꯛꯑꯒ ꯑꯗꯨꯒ ꯎ ꯁꯪꯒꯣꯝ ꯍꯥꯞꯆꯜꯂꯦꯗꯅ ꯁꯪꯒꯣꯝ ꯍꯥꯞꯆꯤꯜꯂꯒ ꯁꯪꯒꯣꯝꯗꯨꯁꯨ ꯑꯗꯨꯝ ꯐꯨꯠꯄꯗ ꯌꯥꯎ ꯄꯤꯔꯦꯗꯅꯀꯣ ꯑꯗꯨ ꯐꯨꯠꯇꯣꯛꯑꯒ ꯑꯗꯨꯒ ꯆꯤꯅꯤꯗꯣ ꯍꯥꯞꯆꯤꯟꯕꯗ ꯅꯨꯡꯉꯥꯏꯇ ꯠꯇꯕꯅꯤꯅ ꯈꯣꯏꯍꯤꯒꯨꯝꯕ ꯍꯥꯞꯄꯦ ꯑꯗꯨꯀꯥꯟꯗ ꯗ꯭ꯔꯥꯏ ꯐ꯭ꯔꯨꯏꯠ ꯈꯔ ꯃꯊꯛꯇ ꯆꯥꯏꯁꯤꯜꯂ ꯆꯥꯏꯌꯦ ꯑꯗꯨꯝ ꯀꯥꯟꯗꯨꯗ ꯑꯩꯗꯣ ꯋꯦꯠꯇꯣ ꯌꯥꯝ ꯍꯟꯊꯖꯔꯝꯃ ꯄꯣꯠꯅꯤꯗ ꯋꯦꯠ ꯃꯔꯤ ꯋꯦꯠ ꯃꯉꯥ ꯇꯔꯨꯛꯃꯨꯛꯇꯤ ꯍꯟꯊꯔꯝꯃꯦ ꯑꯩꯗꯣ
ꯎꯝ ꯍꯣ ꯑꯗꯨꯃꯥꯏꯅ ꯆꯥꯎꯋꫭ ꯑꯩ ꯑꯃ ꯊꯥꯕꯤꯔꯛꯀꯦꯕꯀꯣ ꯍꯣꯔꯦꯟ ꯑꯩꯅ ꯆꯥꯕꯗꯣ ꯑꯗꯨꯗꯣ ꯌꯦꯡꯉꯣꯕ ꯑꯩ ꯍꯥꯎꯋꯦꯕ ꯑꯗꯨ ꯑꯗꯨꯗꯤ ꯑꯗꯨꯝꯅ ꯑꯣꯠ ꯁꯥꯏꯖꯩ ꯑꯗꯨꯗꯤ ꯍꯣꯏ ꯐꯨꯠꯂꯒ ꯆꯥꯔꯁꯨ ꯌꯥꯏ ꯁꯪꯒꯣꯝ ꯁꯥꯅꯥꯗꯣ ꯑꯗꯨꯝꯅ ꯆꯥꯔꯖꯁꯨꯨ ꯌꯥꯏ ꯁꯪꯒꯣꯝꯗ ꯃꯍꯤ ꯍꯤꯗ ꯆꯥꯔꯁꯨ ꯌꯥꯏ ꯑꯃꯨꯜ ꯇꯥꯖꯥꯅ ꯑꯃ ꯂꯩꯕꯗꯣ ꯇꯥꯖꯥ ꯍꯥꯏꯒꯗ꯭ꯔꯥ ꯈꯪꯗꯦ ꯃꯍꯤ ꯑꯃ ꯂꯩꯇ꯭ꯔꯣ ꯑꯗꯨꯗ ꯂꯣꯜꯂꯒ ꯑꯗꯨꯗ ꯂꯣꯜꯂꯒ ꯊꯛꯑꯁꯨ ꯌꯥꯏꯌꯦꯕ
ꯀꯌꯥꯃꯨꯛ ꯀꯌꯥꯃꯨꯛ ꯄꯤꯒꯦ ꯗꯨꯕꯣ
ꯆꯍꯨꯝꯒ ꯀꯌꯥꯅꯣꯝ ꯄꯤꯕꯅꯦ
ꯎꯝ ꯑꯗꯨ ꯀꯌꯥꯃꯨꯛꯇꯤ ꯀꯌꯥꯃꯨꯛꯇꯤ ꯆꯠꯂꯦ ꯅꯪ ꯀꯌꯥꯃꯨꯛ ꯎꯝ ꯆꯥꯎꯒꯦ ꯑꯗꯨꯕꯣ ꯀꯌꯥꯃꯨꯛ ꯆꯠꯀꯦ ꯀꯌꯥꯝ ꯀꯨꯏꯅ ꯆꯠꯀꯦ
ꯄꯦꯛꯀꯦꯠ ꯑꯆꯧꯕꯅꯦ ꯊꯥ ꯑꯃ ꯍꯥꯏꯁꯦ ꯊꯥ ꯏꯊꯟꯇ ꯆꯥꯔꯗꯤ ꯑꯗꯨꯃꯥꯏꯅ ꯆꯠꯇꯣꯏꯅꯦ ꯑꯗꯣ
ꯏꯊꯟꯗ ꯆꯥꯕꯒꯤ ꯋꯥꯔꯤꯗꯨꯅꯤꯗ ꯑꯩ ꯍꯥꯏꯁꯦ
ꯍꯣꯏ ꯑꯗꯨꯃꯥꯏꯅ ꯆꯠꯅꯤ ꯌꯥꯝ ꯀꯌꯥꯝ ꯆꯥꯅꯤꯒꯦ ꯑꯌꯨꯛꯇ ꯈꯤꯇꯪ ꯑꯃ ꯆꯥꯔꯅꯤ ꯆꯝꯅ ꯍꯥꯏꯗꯤ ꯑꯗꯨꯅꯗꯤ ꯏꯁꯥꯗꯨ ꯁꯣꯛꯇꯦꯗꯅ ꯑꯩꯁꯨ ꯑꯗꯨꯅꯦꯕ ꯆꯥꯔꯤꯁꯦ ꯀꯦ ꯑꯗꯣ ꯑꯩ ꯑꯅꯤꯔꯛ ꯁꯨꯔꯦꯕ ꯆꯥꯕ ꯑꯗꯣ ꯑꯉꯥꯡ ꯃꯌꯥꯝꯅ ꯆꯥꯊꯣꯛꯄꯅꯦ ꯑꯗꯨꯗꯤ ꯆꯨꯝꯅ ꯅꯪ ꯒ꯭ꯔꯦꯝ ꯒ꯭ꯔꯦꯝ ꯁꯥꯏꯔꯁꯨ ꯑꯗꯨꯝ ꯌꯥꯕꯅꯦ ꯍꯥꯏꯗꯤ ꯌꯥꯝ ꯍꯥꯎꯕꯅꯦꯕ ꯃꯥꯗꯣ ꯄꯨꯔꯥ ꯃꯤꯛꯁ ꯐ꯭ꯔꯨꯏꯠ ꯃꯌꯥꯝꯗꯣ ꯍꯥꯏꯗꯤ ꯅꯪꯒꯤ ꯑꯥꯜꯃꯣꯟ ꯑꯗꯒꯤ ꯑꯥ
ꯑꯗꯨ ꯃꯌꯥꯝꯗꯣ ꯂꯣꯏꯅ ꯌꯥꯎꯋꯦꯕ ꯅꯠ
ꯑ ꯍꯣ ꯍꯣ ꯍꯣꯏ ꯍꯣꯏ ꯀꯩꯅꯣꯒꯗꯣ ꯌꯥꯎꯕꯅꯦ
ꯑꯗꯨꯗꯤ ꯏꯁꯤꯡ ꯏꯁꯤꯡ ꯑꯁꯥꯕꯗ ꯇꯧꯔꯒ ꯐꯨꯠꯂꯒ ꯑꯗꯨꯒ ꯆꯥꯕꯗꯨꯔꯥ ꯅꯠꯇ꯭ꯔꯒꯅ ꯑꯝꯇ ꯍꯁꯤꯡꯅ ꯆꯥꯕꯗꯨ ꯅꯠꯇꯕꯤꯗ
ꯍꯣꯏ ꯍꯣꯏ ꯏꯁꯤꯡ ꯑꯁꯥꯕꯗ ꯍꯣꯏ ꯍꯣꯏ ꯏꯁꯤꯡ ꯑꯁꯥꯕꯗꯣ ꯑꯗꯨ ꯑꯗꯨꯒ ꯅꯩꯅ ꯍꯥꯎꯕ ꯍꯥꯎꯕ ꯂꯩꯒꯗ꯭ꯔꯣ ꯆꯤꯅꯤ ꯍꯥꯞꯇꯔ꯭ꯁꯨ ꯑꯗꯨꯝ ꯌꯥꯅꯤ ꯃꯥꯗꯤ ꯊꯨꯝꯕꯅꯦꯕ ꯃꯥꯏ ꯐ꯭ꯂꯦꯕꯔꯗꯣ ꯊꯨꯝꯕꯅꯦꯕ ꯃꯁꯥꯒꯤ ꯑꯣꯏꯅ ꯄꯣꯠ ꯆꯩꯗꯣ ꯍꯥꯏꯗꯤ ꯃꯤꯛꯁ ꯑꯣꯏꯔꯛꯄꯒꯤ ꯑꯗꯒꯤ
ꯑꯣꯏꯕ꯭ꯔꯣ ꯑꯣꯏꯗ꯭ꯔꯦ ꯑꯗꯨꯗꯤꯀꯣ ꯊꯨꯝꯃꯅꯤꯅ ꯑꯣ ꯁꯪꯒꯣꯝ ꯁꯪꯒꯣꯝ ꯗꯤ ꯍꯥꯞ ꯁꯪꯒꯣꯝꯖꯦ
ꯑꯩ ꯁ ꯑꯩ ꯀꯩꯅꯣꯗ ꯌꯣꯒꯥꯔꯠꯇꯣ ꯀꯔꯠꯀꯨꯝꯕꯗꯣ ꯑꯗꯨꯗ ꯍꯥꯞꯄꯒ ꯆꯥꯏꯑꯦꯕꯀꯣ ꯍꯥꯏꯗꯤ ꯏꯌꯨꯛꯇꯗꯤ ꯑꯗꯨꯖꯨ ꯐꯩꯩꯅ ꯆꯈꯥꯎꯗꯣ ꯀꯠꯇꯣ ꯑꯗꯨꯃꯥꯏꯅ ꯀꯔꯠ ꯁꯦꯅꯪꯅ ꯍꯥꯞꯄꯒ ꯐ꯭ꯔꯤꯖꯇ ꯍꯥꯞꯆꯜꯂ ꯊꯝꯃꯣ ꯂꯩꯔꯒ ꯅꯨꯃꯤꯠ ꯅꯤꯅꯤ ꯍꯨꯝꯅꯤꯒ ꯅꯤꯅꯤ ꯍꯨꯝꯅꯤꯒꯨꯝꯕꯁꯨ ꯁꯨꯝ ꯍꯥꯏꯇꯥꯔꯦꯅꯦꯀꯣ ꯑꯗꯨꯒ ꯑꯗꯨꯗ ꯑꯗꯨꯝ ꯆꯥꯎꯕ ꯑꯌꯨꯛꯇ ꯉꯍꯥꯛ ꯉꯍꯥꯛ ꯈꯤꯇꯪ ꯃꯥꯏ ꯆꯥꯡꯗꯣ ꯍꯟꯊꯔꯛꯑꯦꯅ ꯀꯔꯠ ꯌꯥꯎꯈ꯭ꯔꯕꯅꯤꯅ ꯑꯗꯣ ꯁꯪꯒꯣꯝ ꯃꯍꯤꯗ ꯗꯥꯏꯔꯦꯛ ꯇꯧꯈ꯭ꯔꯒꯗꯤ ꯆꯥꯡꯗꯣ ꯌꯥꯝꯃꯛꯏꯗꯅ ꯑꯗꯨꯃꯥꯏꯅ ꯑꯗꯨꯃꯥꯏꯅ ꯆꯥꯏꯌꯦꯕ ꯑꯩꯗꯣ ꯍꯥꯏꯗꯤ ꯁꯤꯗꯤ ꯌꯥꯝꯅ ꯀꯩꯅꯣ ꯑꯣꯏꯕꯩ ꯋꯥ ꯅꯠꯇꯦ ꯏꯁꯥꯗ ꯈꯤꯇꯪ ꯀꯥꯟꯅꯅꯕꯒꯤ ꯇꯧꯕꯅꯦꯕ
ꯉ ꯀꯩꯅꯣꯝꯇꯒ ꯍꯪꯅꯤꯡꯕꯅꯤꯅꯦ ꯍꯦ ꯕꯔꯥ ꯂꯩꯕꯒꯤ ꯃꯇꯥꯡꯁꯦ ꯀꯔꯣꯝꯗ ꯂꯩꯕꯅ ꯐꯅꯤ ꯈꯣꯠꯅꯤꯁꯦ ꯆꯦꯛꯀꯣꯟ ꯁ꯭ꯋꯥꯏꯗ ꯈꯣꯏ ꯆꯦꯛꯀꯣꯟ ꯁ꯭ꯋꯥꯏꯁꯤꯕꯨ ꯃꯩꯇꯩꯗꯗ ꯀꯌꯥ ꯂꯩꯒꯟ ꯂꯩꯅꯗꯕ꯭ꯔꯣ ꯕꯔꯥꯁꯤꯕꯣ
ꯆꯦꯀꯣꯟ ꯁꯋꯥꯏꯁꯦ ꯑꯩꯁꯨ ꯈꯪꯗꯦ ꯍꯪꯗꯦ ꯂꯩꯗꯤ ꯂꯩꯕ ꯌꯥꯎꯏꯍꯦ ꯃꯤ ꯑꯩ ꯍꯪꯉ
ꯚꯔꯥꯗꯣ ꯈꯔ ꯑꯗꯨꯗ ꯍꯣꯡꯕ ꯃꯥꯜꯂꯦꯕ ꯑꯩꯅ ꯉꯔꯥꯡꯅꯦ ꯎꯝ ꯏꯃꯥꯟꯅꯕꯤꯗ ꯍꯪꯕꯃꯠ ꯃꯇꯝꯗ ꯃꯣꯏꯒꯤꯗꯣ ꯕꯥꯔꯣꯝ ꯇꯣꯏꯂꯦꯠ ꯑꯦꯇꯦꯁ ꯇꯧꯕꯗ ꯂꯨꯄꯥ ꯂꯤꯁꯤꯡ ꯑꯍꯨꯝ ꯈꯛꯇꯅꯦ ꯍꯥꯏꯌꯦꯕ ꯚꯔꯥꯁꯦ ꯑꯗꯨꯗꯤ ꯍꯣꯡꯉꯗ꯭ꯔꯥ ꯑꯗꯨ ꯀꯥꯕꯨꯗꯤ ꯄꯤꯛꯑꯦ ꯍꯥꯏ ꯀꯥ ꯄꯤꯛ ꯅꯣꯏꯅꯦ ꯑꯗꯨ ꯄꯤꯛꯑꯦ ꯍꯥꯏꯌꯦ ꯀꯥꯕꯨꯗꯤ ꯄꯤꯛꯄ ꯍꯥꯏꯁꯦ ꯄꯤꯛꯄ ꯍꯥꯏꯁꯦ ꯃꯤ ꯑꯃ ꯂꯩꯕꯩꯗꯤ ꯑꯗꯨꯝ ꯌꯥꯕꯤꯅꯦꯕ ꯑꯗꯨꯃꯥꯏ ꯆꯤꯟ ꯃꯅꯥꯎ ꯂꯩꯕꯅꯦꯕꯀꯣ
ꯎꯝ
ꯑꯗꯣ ꯃꯆꯤꯟ ꯃꯅꯥꯎ ꯂꯩꯕꯗꯨꯗ ꯀꯥꯗꯣ ꯑꯝ ꯀꯩꯅꯣꯅꯦꯕ ꯀꯥꯗꯨꯗ ꯃꯆꯤꯟ ꯃꯅꯥꯎ ꯂꯩꯔꯒ ꯕꯥꯔꯣꯝ ꯇꯣꯏꯂꯦꯠ ꯑꯦꯇꯦꯆ ꯇꯧꯕꯅꯤꯅ ꯑꯗꯣ ꯃꯣꯏꯗꯤ ꯂꯩꯕ ꯌꯥꯔꯤꯕꯅꯤꯅ ꯑꯗꯨꯗꯤ ꯃꯣꯏꯗꯣ ꯍꯣꯡꯕ ꯑꯗꯨꯝ ꯆꯤꯡꯉꯦꯕ ꯂꯤꯁꯤꯡ ꯑꯍꯨꯝꯗꯣ ꯑꯗꯨꯗꯨꯅ ꯂꯤꯁꯤꯡ ꯑꯍꯨꯝ ꯃꯔꯤ ꯁ ꯀꯥꯏꯁꯤꯇ ꯑꯣꯏꯇꯥꯔꯗꯤ ꯑꯗꯨꯗ ꯂꯩꯕꯅ ꯐꯕ ꯑꯃ ꯂꯩꯌꯦꯕ
ꯎꯝ
ꯈꯜꯂꯨꯅꯦ ꯑꯗꯨꯗ ꯑꯗꯨꯒ ꯆꯦꯛꯀꯣꯟꯗꯨꯗ ꯁꯨꯝ ꯃꯦꯟ ꯑꯗꯨꯝ ꯕꯖꯥꯔ ꯁꯦꯟꯇꯔꯁꯨ ꯇꯥꯔꯦꯗꯅ ꯑꯗꯨꯝ ꯑꯣꯏꯔꯦꯗꯅ ꯑꯃꯗ ꯑꯃꯗ ꯆꯠꯄꯀꯣ ꯑꯗꯨꯗꯣ ꯈꯜꯂꯨꯅꯦ ꯑꯗꯨꯅꯤꯗ ꯑꯗꯣ ꯐꯔꯦ ꯐꯔꯦ ꯁꯦ ꯍꯥꯥ ꯍꯣꯏ ꯍꯣꯏ ꯍꯣꯏ ꯐꯔꯦ ꯐꯔꯦ ꯊꯝꯃꯦꯀꯣ ꯑꯗꯨꯗꯤ